ꯍꯜꯂꯣ
ꯕꯦꯝꯃ
ꯇꯥꯕꯔꯣ
ꯇꯥꯏꯌꯦ ꯇꯥꯏꯌꯦ
ꯀꯔꯤ ꯇꯧꯕꯔꯣ
ꯀꯔꯤꯁꯨ ꯇꯧꯗꯦ ꯒꯦꯝ ꯁꯟꯅꯕꯅꯦ
ꯆꯥꯛ ꯆꯥꯔꯕ꯭ꯔꯣ
ꯑꯥꯎ ꯆꯥꯗ꯭ꯔꯤꯌꯦ
ꯑꯧ ꯆꯥꯗ꯭ꯔꯤꯌꯦ ꯍꯥꯏꯔꯤꯗꯤ ꯀꯔꯤ ꯍꯥꯏꯕꯅꯣ
ꯈꯪꯗꯦ
ꯆꯤꯡꯗ ꯂꯩꯔꯒ ꯆꯥꯛ ꯆꯥꯗ꯭ꯔꯗꯤ ꯊꯦꯡꯉꯦꯅꯦ
ꯑꯁ ꯊꯦꯡ ꯗꯔꯤꯗ
ꯊꯦꯡꯉꯦ ꯑꯩꯈꯣꯏꯗꯗꯤ ꯊꯦꯡꯗꯦ
ꯎꯝ
ꯁꯥꯔꯦꯀꯣ ꯉꯁꯤꯗꯤ
ꯎꯝ ꯆꯥꯛꯇꯤ ꯊꯣꯡꯉꯕꯣ
ꯊꯣꯡꯗ꯭ꯔꯤ ꯊꯣꯡꯕ ꯇꯜꯂꯦ
ꯀꯔꯤꯒꯤ ꯅꯨꯄꯤꯅ ꯀꯔꯤꯒꯤ ꯇꯟꯕ
ꯎꯄꯥꯏ ꯂꯩꯇ꯭ꯔꯦꯅꯦ ꯊꯣꯡꯕ ꯍꯥꯏ ꯂꯩꯇ꯭ꯔꯦ ꯆꯥꯛ ꯑꯦꯟꯁꯥꯡ ꯊꯣꯡꯕ ꯍꯪꯇ꯭ꯔꯦ
ꯍꯋꯥꯏꯗꯤ ꯊꯣꯡꯕ ꯍꯩꯔꯝꯅꯤꯅ
ꯀꯅꯥ ꯀꯅꯥ ꯂꯩꯕ꯭ꯔ
ꯍꯂꯣ ꯅꯪ ꯑꯩꯈꯣꯏ ꯄꯨꯟ ꯂꯩꯗꯩ ꯃꯒꯔ
ꯀꯅꯥ ꯀꯅꯥꯔꯕ
ꯏꯃꯥꯅꯦ ꯏꯆꯦꯅꯦ ꯂꯣꯏꯔꯦ ꯑꯩꯅꯦ
ꯍꯥ
ꯏꯃꯥꯒ ꯏꯆꯦꯒ
ꯅꯣꯏ ꯑꯍꯨꯝ ꯈꯛꯇ
ꯎꯝ ꯑꯍꯨꯝ ꯈꯛꯇ ꯑꯅꯤꯗꯤ ꯍꯦꯟꯅ ꯂꯩꯕ
ꯑꯃ ꯑꯅꯤ ꯑꯍꯨꯝ ꯃꯔꯤ ꯃꯉꯥ ꯑꯃ ꯑꯅꯤ ꯑꯍꯨꯝ ꯃꯔꯤ ꯃꯉꯥ ꯄꯥꯎꯑꯣꯅꯦ
ꯑꯩ ꯃꯅꯤꯛ ꯑ ꯃꯅꯤꯛ ꯀꯥꯎꯈ꯭ꯔꯦꯅꯦ
ꯄꯥꯔꯣꯅꯦ ꯅꯪꯅ ꯍꯩꯕ ꯐꯥꯎꯗꯣ ꯄꯥꯔꯣ
ꯍꯩꯇ꯭ꯔꯦ ꯏꯕꯦꯝꯃ
ꯍꯩꯌꯣ ꯍꯩꯌꯣ
ꯅꯪ ꯉꯁꯤ ꯕꯣꯜ ꯌꯦꯡꯉꯦ ꯍꯥꯏ ꯅꯠꯇ꯭ꯔꯣ
ꯀꯀꯥ
ꯕꯣꯜ ꯌꯦꯡꯒꯅꯤ ꯍꯥꯏꯕ ꯅꯠꯇ꯭ꯔꯣ
ꯍꯣꯔꯦꯟ ꯌꯦꯡꯂꯅꯤ
ꯄꯨꯡ ꯀ꯭ꯌꯥꯗ
ꯄꯨꯡ ꯕꯔꯣ ꯃꯈꯥꯏꯗ
ꯑꯩꯁ ꯌꯦꯡꯒꯅꯨ
ꯅꯪ ꯌꯦꯡꯉꯣꯏꯗ꯭ꯔꯣ
ꯄꯨꯡ ꯕꯥꯔꯣ ꯃꯈꯥꯏ ꯑꯗꯨꯗꯤ ꯎꯁ
ꯇꯨꯝꯃꯅꯤ
ꯎꯝ ꯃꯪ ꯃꯪꯉꯅꯤ ꯃꯪ ꯐꯧ ꯑꯅꯤ ꯑꯍꯨꯝ
ꯄꯨꯡ ꯕꯔꯣ ꯃꯈꯥꯏꯗ ꯂꯩꯌꯦ ꯄꯨꯡ ꯑꯍꯨꯝ ꯃꯈꯥꯏꯗ ꯂꯩꯌꯦ ꯄꯨꯡ ꯇꯔꯨꯛ ꯃꯈꯥꯏꯗ ꯂꯩ ꯥꯌꯦ
ꯇꯨꯝꯗꯨꯕꯤꯗ ꯉꯥꯏꯗꯣꯏꯔꯣ
ꯇꯨꯝꯃꯔꯣꯏ
ꯑꯣ ꯑꯗꯨꯗꯤ ꯕꯥꯔꯣꯃꯈꯥꯏ ꯕꯥꯔꯣ ꯕꯥꯔꯣꯡ ꯀꯥꯏꯗ ꯍꯧꯔꯗꯤ ꯄꯨꯡ ꯑꯃ ꯑꯅꯤꯗ ꯂꯣꯏꯔꯝꯅꯤꯅ
ꯇꯨꯝꯗꯕꯒꯤꯀꯣ ꯁꯛ ꯊꯤꯔꯦꯕ
ꯑꯧ ꯃꯨꯁꯨꯨ ꯃꯔꯛꯀꯅꯤ
ꯑꯩ ꯃꯤꯠꯁꯦ ꯂꯣꯏꯅ ꯃꯨꯔꯦꯕ
ꯑꯣ ꯃꯣꯏ ꯕꯣꯜꯗꯣ ꯍꯥꯏꯂꯥꯏ ꯄꯤꯗ꯭ꯔꯣ
ꯑꯁ ꯑꯗꯨꯒꯨꯝꯕ ꯌꯦꯡꯅꯤꯡꯗꯦꯕ ꯑꯩꯈꯣꯏꯗꯤ ꯗꯥꯏꯔꯦꯛ ꯌꯦꯡꯅꯤꯡꯕ
ꯎꯝ ꯍꯥꯏꯂꯥꯏꯠ ꯄꯤꯕꯗꯣ ꯐꯨ ꯐꯨꯜꯗꯤ ꯄꯤꯕ꯭ꯔꯥ ꯃꯇꯦꯛ ꯃꯇꯦꯛ ꯂ ꯅꯠꯇ꯭ꯔꯒ ꯑꯣ
ꯎꯝ ꯐꯖ ꯐꯖꯕ ꯃꯇꯥꯡꯗꯣ ꯈꯛꯇ ꯄꯤꯕꯅꯦ ꯑꯗꯨꯗꯣ ꯌꯦꯡꯅꯤꯡꯗꯦꯕ ꯑꯗꯨ ꯈꯪꯉꯒ ꯌꯦꯡꯕ ꯑꯗꯨ ꯅꯨꯡꯉꯥꯏꯇꯦꯕꯀꯣ
ꯁꯦꯁ
ꯁꯟꯅꯔꯤꯀꯥꯟꯗ ꯌꯦꯡꯅꯤꯡꯉꯦ
ꯅꯪ ꯀꯩ ꯇꯤꯝꯗ ꯁꯄꯣꯔꯠ ꯇꯧꯅꯦ ꯑꯗꯨꯗꯤ ꯉꯁꯤ
ꯅꯣꯏꯗꯤ ꯑꯁ ꯉꯝ ꯉꯝꯕ ꯉꯝꯕꯗꯣ ꯁꯞꯄꯣꯔꯠ ꯇꯧꯕꯅꯤꯅꯦ
ꯃꯊꯪꯗꯗꯤ ꯏꯟꯗꯤꯌꯥꯁꯨ ꯌꯥꯎꯍꯜꯂꯒꯦ
ꯌꯥ ꯌꯥꯎ ꯅꯪꯁꯨ ꯁꯟꯅꯔꯣꯀꯣ
ꯑꯧ ꯏꯟꯗꯤꯌꯥꯁꯤꯡꯗꯨꯗꯤ ꯌꯥꯔꯣꯏꯅꯦ ꯀꯔꯤꯀꯦꯠ ꯉꯥꯛꯇ
ꯄꯤꯛꯇ꯭ꯔꯨ ꯄꯤꯛꯇ꯭ꯔꯨ ꯉꯛꯇꯅꯤꯅꯦ ꯍꯥꯏꯕꯁꯨ ꯂꯩꯥꯏꯕꯅꯦꯍꯦ ꯑꯩꯖꯨ ꯈꯔ ꯄꯤꯛꯄꯒꯤꯅꯤꯗ
ꯀꯔꯤꯀꯦꯛ ꯑꯣꯢꯅ ꯁꯅꯧꯗꯅ
ꯏꯁ ꯑꯩ ꯑꯗꯨ ꯍꯩꯇꯕꯒꯤꯅꯤꯅꯦ ꯑꯩꯗꯤ ꯁꯥꯟꯅꯒꯅꯤ ꯑꯩ ꯐꯨꯠꯕꯣꯜ ꯁꯥꯟꯅꯒꯅꯤꯅ
ꯁꯅꯥꯎ ꯁꯅꯥꯎ ꯀꯥꯎꯕꯗꯤ ꯍꯩꯕ꯭ꯔꯥ
ꯑ꯭ꯩꯁ ꯈꯣꯢꯗꯤ ꯀꯩꯅꯣꯅꯤꯅꯦ ꯌꯥꯝ ꯍꯩꯔꯕꯅꯤꯅꯦ ꯁꯅꯕ ꯃꯤꯅ ꯄꯩꯁꯥ ꯄꯤꯔꯒ ꯁꯥꯟꯅꯕꯤꯌꯨ ꯁꯥꯟꯅꯕꯤ ꯌꯨ ꯍꯥꯏꯕꯅꯤꯅꯦ ꯑꯩꯅ ꯁꯟꯅꯅꯤꯡꯗꯦ ꯍꯥꯏꯔꯁꯨꯀꯣ ꯑꯩ ꯈꯣꯡ ꯄꯥꯏꯔꯒ ꯈꯨꯔꯨꯝꯕꯅꯤꯅꯦ
ꯅꯪ ꯃꯨꯁꯅ ꯑꯃꯨꯛ ꯀꯧ ꯑꯗꯨꯗꯤ ꯅꯣꯕꯥꯞ ꯅꯣꯕꯥꯞꯀꯤ ꯑꯣꯏꯔꯝꯅꯤ
ꯅꯣꯕꯥꯞꯀꯤ ꯕꯣꯜ ꯑꯁ ꯁꯟꯅꯥꯕ ꯅꯨꯡꯉꯥꯏꯕꯅꯦ ꯃꯣꯖꯥꯁꯨ ꯁꯥꯟꯅꯕꯅꯦ ꯃꯣꯖꯥꯒꯤ ꯑꯗꯨ ꯅꯠꯇꯕꯀꯣ ꯃꯣꯖꯥꯒꯤ ꯕꯣꯜ ꯃꯣꯖꯥꯁꯤꯡꯗꯣ
ꯃꯅꯝꯗꯣ ꯅꯝꯊꯤꯕꯗꯣ ꯅꯪꯒꯤ
ꯎꯝ ꯇꯠ ꯅꯪꯒꯤꯅꯦ
ꯈꯨꯡꯒꯨꯞ ꯃꯅꯝꯒ ꯅꯝꯊꯤꯕꯗꯣ
ꯍꯋꯥꯏꯖꯥꯔ ꯃꯅꯝ ꯅꯝꯕꯗꯣ
ꯎꯝ ꯅꯪꯒꯤ ꯑꯣꯏꯔꯝꯅꯤ ꯑꯗꯨꯗꯤ
ꯑꯩꯒꯤꯗꯤ ꯃꯅꯥꯝ ꯌꯥꯝ ꯅꯨꯡꯁꯤꯕꯅꯤꯍꯦ ꯄꯥꯔꯐꯤꯌꯨꯝꯒ
ꯀꯅꯥ
ꯄꯔꯐ꯭ꯌꯨꯝ ꯄꯔꯐ꯭ꯌꯨꯝ ꯃꯅꯝ ꯅꯝꯕꯅ ꯑꯩꯒꯤꯗꯤ
ꯑꯁ ꯇꯜꯂꯦꯗ ꯑꯗꯨꯗꯤ
ꯑꯥꯎ ꯇꯜꯂꯗꯤ ꯈꯪꯗ꯭ꯔꯦ
ꯅꯪꯒꯤ ꯃꯣꯖꯥ ꯃꯅꯝꯗꯣ ꯄꯨꯈ꯭ꯔꯤ ꯃꯅꯝ ꯅꯃꯝꯅꯤ
ꯁꯥꯢꯍꯦ ꯅꯪ ꯉꯥ ꯊꯣꯡꯕ ꯍꯩꯕ꯭ꯔꯥ
ꯑꯣ ꯂꯣꯏꯅ ꯍꯩꯌꯦꯦ ꯆꯥꯕ ꯌꯥꯗꯕꯒꯤꯅꯦ
ꯑꯦ ꯀꯔꯤꯒꯤꯔꯥꯀꯣ ꯅꯨꯡꯉꯥꯏꯇꯦ ꯑꯁ ꯉꯥ ꯀꯃꯥꯏꯅ ꯊꯣꯡꯕꯔꯥ
ꯉꯥ ꯔꯣ
ꯉꯥ ꯊꯣꯡꯕꯒꯤ
ꯉꯥ ꯉꯥ ꯊꯣꯛ ꯅꯪꯗꯤ ꯆꯝꯐꯨ ꯍꯥꯏꯅ ꯆꯥꯔꯝꯒꯅꯤ ꯉꯥꯗꯨ
ꯑꯩ ꯑꯩꯗꯤ ꯂꯣꯏꯅ ꯍꯩꯌꯦ ꯊꯣꯡꯕ ꯅꯪ ꯍꯥꯏꯔꯛꯑꯣ ꯊꯣꯡꯕꯁꯦ ꯅꯪ ꯊꯣꯡꯕꯒꯤ ꯏꯁꯇꯥꯏꯟ ꯅꯪ ꯍꯥꯢꯔꯛꯑꯣ
ꯍꯥꯟꯅ ꯉꯥꯗꯣ ꯀꯛꯑꯣꯗꯅ ꯑꯗꯨꯒ ꯇꯥꯟ ꯐ ꯐꯖꯅ ꯆꯥꯝꯒꯗꯕ
ꯑꯗꯨꯗꯤ ꯃꯤ ꯂꯣꯏꯅ ꯈꯪꯉꯦ ꯑꯗꯨꯗꯤ ꯍꯥꯏꯗ꯭ꯔꯁꯨ ꯌꯥꯔꯦꯅꯦ ꯎꯝ ꯑꯇꯣꯞ ꯊꯣꯡꯕꯗ ꯍꯥꯏꯔꯨꯅꯦ ꯀꯔꯤ ꯀꯔꯤ ꯀꯔꯤ ꯀꯔꯤ ꯃꯁꯂꯥ ꯆꯪꯕ꯭ꯔꯥ ꯍꯥꯏꯔꯣ ꯃꯅꯥ
ꯑꯁ ꯃꯁꯂꯥꯒ ꯂꯥꯢꯔꯤ ꯃꯥꯒꯤ ꯀꯔꯤ ꯍꯥꯏꯁꯤꯔꯥ ꯃꯥꯒꯤ ꯄꯤꯌꯥꯔ ꯂꯩꯕ ꯑꯥ ꯍꯥꯋꯥꯢꯊ꯭ꯔꯥꯛ ꯍꯥꯏꯕꯗꯣ ꯍꯥꯋꯥꯏꯊ꯭ꯔꯥꯛ ꯑꯥ ꯑꯁ ꯑꯗꯨꯗꯤ ꯌꯥꯕꯅꯤꯍꯦ
ꯈꯥꯃꯦꯟꯗꯤ ꯍꯥꯞꯇ꯭ꯔꯣ
ꯈꯥꯃꯦꯟꯗꯤ ꯑꯩ ꯆꯥꯗꯦ
ꯈꯃꯦꯟ ꯆꯥꯗꯦ
ꯑꯥꯎ ꯈꯃꯦꯟ ꯆꯥꯔꯗꯤ ꯑꯩ ꯄꯨꯛ ꯅꯌꯦ ꯕ
ꯅꯨꯉꯥꯢꯇꯦ ꯀꯣ ꯑꯗꯨꯗꯤ ꯑꯗꯨꯗꯤ ꯍꯋꯥꯏꯊ꯭ꯔꯥꯛ ꯈꯛꯇ ꯍꯥꯞꯄ꯭ꯔꯣ ꯊꯥꯎꯗꯤ ꯍꯥꯞꯇꯕ꯭ꯔꯣ
ꯊꯥꯎꯗꯤ ꯍꯥꯞꯀꯅꯤꯅ
ꯎꯝ ꯃꯊꯪ ꯃꯊꯪ ꯍꯥꯏꯔꯣꯅꯦ ꯅꯪꯅ ꯊꯣꯡꯕꯗꯣ
ꯑꯩꯅ ꯊꯣꯡꯕꯗꯣ
ꯎꯝ ꯍꯥꯏꯔꯛꯑꯣ ꯑꯁ ꯑꯗꯨꯒ ꯗꯨꯝ ꯍꯧꯒꯠꯄ
ꯎꯝ ꯆꯥꯒꯦꯅꯦ ꯍꯧꯒꯠꯂꯒ ꯑꯁ ꯎꯇꯤꯗꯤ ꯊꯣꯡꯕ ꯍꯩꯇꯦꯗ ꯅꯪ ꯍꯩꯕ꯭ꯔꯣ
ꯑꯩꯈꯣꯏꯗꯤ ꯎꯇꯤ ꯊꯣꯡ ꯎꯇꯤ ꯊꯣꯡꯅꯤꯉꯥꯏ ꯊꯣꯡꯕꯤꯌꯣ ꯍꯥꯏꯅ ꯎꯇꯤ ꯊꯣꯡ ꯀꯧꯔꯤꯅꯦ ꯃꯤꯅ
ꯎꯝ
ꯂꯨꯍꯣꯡꯕꯗ ꯂꯨꯍꯣꯡꯕꯗ ꯆꯥꯛꯀꯨꯝꯕ ꯊꯣꯡꯕꯗꯣ
ꯑꯥ
ꯑꯩꯅ ꯊꯣꯡꯉꯤꯅꯤꯅꯦ
ꯆꯥ ꯃꯤꯇꯩꯁꯤꯡꯗꯤ ꯎꯇꯤ ꯌꯥꯝ ꯄꯥꯝꯕꯅꯦ
ꯎꯝ ꯑꯩꯁꯨ ꯌꯥꯝ ꯄꯥꯝꯃꯦꯕꯀꯣ
ꯅꯪ ꯁꯨ ꯃꯤꯇꯩ ꯅꯨꯄꯤ ꯅꯤꯒꯣ
ꯑꯩ ꯑꯩꯁꯨ ꯃꯤꯇꯩꯅꯤ ꯀꯩꯅꯣ ꯃꯩꯇꯩꯅꯤ ꯀꯩꯅꯣ ꯈꯣꯏꯗꯤ ꯃꯤꯇꯩꯅꯤ ꯀꯩꯅꯣ
ꯅꯣꯏꯗꯤ ꯑꯃꯕꯨ ꯍꯥꯏꯌꯦ ꯈꯔꯕꯨ ꯍꯥꯎꯔꯗꯤ ꯃꯩꯇꯩꯒꯤ ꯃꯩꯇꯩꯒꯤ ꯉꯥꯛꯇ ꯍꯥꯏꯅꯦ ꯃꯩꯇꯩꯒꯤ ꯃꯩꯇꯩ ꯃꯥꯢꯔꯦꯟ ꯀ꯭ꯔꯤꯔꯥ ꯃꯩꯇꯩ ꯃꯣꯔꯣꯛꯂ ꯀ꯭ꯔꯤꯔꯥ
ꯃꯩꯇꯩ ꯃꯌꯦꯛ ꯍꯣꯏꯗꯤꯀꯣ ꯎꯝ ꯃꯩꯇꯩ ꯏꯃꯥꯟꯅꯕꯤ ꯃꯩꯇꯩ ꯑꯗꯨꯃꯥꯏꯅ ꯍꯥꯏꯒꯅꯨꯗ
ꯍꯥꯏꯒꯅꯤ ꯏꯃꯥꯟꯅꯕꯁꯨ ꯑꯃ ꯂꯩꯕ ꯃꯆꯤꯟ ꯈꯨꯊꯤꯗꯤ ꯂꯣꯢꯔꯦꯍꯦ
ꯑꯩꯗꯤ ꯑꯩꯅ ꯇꯤꯟꯅꯕꯁꯤꯡꯗꯤ ꯌꯥꯝ ꯐꯩꯩꯅ ꯑꯩꯈꯣꯏꯗꯤꯀꯣ ꯃꯩꯇꯩ ꯃꯩꯇꯩꯁꯤꯡ ꯆꯥꯛ ꯊꯣꯡ ꯆꯥꯛ ꯍꯤꯟꯖꯥꯡ ꯊꯣꯡꯕꯗ ꯊꯥꯎ ꯌꯥꯝ ꯍꯥꯞꯄꯦꯕ ꯑꯩꯈꯣꯏ ꯑꯥꯈꯣꯏꯗꯤ ꯎꯝ ꯀꯩꯅꯣ ꯌꯥꯝ ꯍꯥꯞꯄꯦ ꯊꯥꯎ ꯅꯠꯇꯕ ꯉꯥꯔꯤꯒꯨꯝꯕ ꯊꯣꯡꯉꯒ ꯆꯥꯏꯗꯅ ꯃꯣꯏꯒꯤ ꯊꯥꯎ ꯌꯥꯝ ꯍꯥꯞꯄꯦꯕꯀꯣ ꯏꯟꯖꯥꯡꯗ ꯍꯥꯎꯗꯤ ꯍꯥꯎꯕ ꯑꯣ ꯑꯥꯡꯗꯤ ꯐꯠꯇꯦꯕ ꯖꯤꯔꯥꯗꯨ ꯈꯪꯕ꯭ꯔꯥ
ꯑꯧ ꯈꯪꯉꯦ ꯑꯗꯨꯗꯤ ꯍꯥꯎꯇꯝꯅꯦ
ꯑꯗꯨꯖꯦ ꯃꯩꯇꯩꯁꯤꯡꯗꯤ ꯌꯥꯝ ꯆꯥꯏꯌꯦꯕ ꯑꯗꯨꯗꯣ ꯍꯛꯆꯥꯡ ꯐꯕꯅꯦ
ꯖꯤꯔꯥꯗꯣ ꯃꯤꯌꯥꯡꯁꯤꯡꯗꯤ ꯆꯥꯒꯟꯕꯅꯤ
ꯎꯝ ꯍꯛꯆꯥꯡ ꯐꯕꯒꯤꯀꯣ
ꯇꯠ ꯀꯔꯤ ꯀꯅꯕ꯭ꯔꯅꯦ ꯗꯨꯕꯨ
ꯑꯗꯨꯝ ꯖꯤꯔꯥ ꯆꯥꯕꯁꯦ ꯑꯩꯈꯣꯏ ꯍꯛꯆꯥꯡ ꯎꯝ ꯀꯩꯅꯣ ꯈꯪꯗꯦ ꯑꯩꯁꯨ ꯀꯩꯅꯣꯝꯃꯗꯤ ꯐꯩ ꯍꯥꯏꯕꯅꯤ ꯑꯗꯨꯅ ꯃꯤ ꯆꯥꯅꯤꯡꯗ꯭ꯔꯁꯨ ꯆꯥꯏꯌꯦꯕ ꯆꯈꯥꯎ ꯐꯕꯒꯤ
ꯑꯆꯥ
ꯆꯈꯥꯎ ꯂꯩꯅꯥ ꯂꯩꯌꯦꯕꯀꯣ ꯑꯩꯁꯨ ꯍꯥꯟꯅ
ꯑꯁ ꯀ꯭ꯔꯤ ꯀ꯭ꯔꯤ ꯇꯧꯕ꯭ꯔꯥ ꯑꯗꯣ
ꯑꯗꯨꯗꯣ ꯆꯈꯥꯎꯁꯦ ꯑꯩꯅ ꯍꯥꯟꯅ ꯅꯥꯕꯒꯤꯀꯣ ꯑꯩꯩꯁꯦ ꯅꯥꯕꯁꯦ ꯆꯥꯛ ꯐꯖꯅ ꯆꯥꯗꯕ ꯍꯤꯗꯥꯛ ꯌꯥꯝ ꯆꯥꯕ ꯑ ꯄꯨꯛ ꯅꯥꯕꯒꯤꯀꯣ ꯍꯤꯗꯥꯛ ꯌꯥꯝ ꯆꯥꯕꯒꯤ
ꯍꯤꯗꯥꯛ ꯆꯗ꯭ꯔꯁꯨ ꯆꯥꯛꯇꯨ ꯆꯥꯡ ꯅꯥꯏꯅ ꯑꯗꯨꯝ ꯆꯥꯔꯗꯤ ꯐꯔꯅꯤꯅ
ꯑꯗꯨꯝ ꯆꯈꯥꯎꯗꯣ ꯌꯥꯗ꯭ꯔꯕꯀꯣ ꯑꯣꯕ ꯍꯧꯕꯒꯤ ꯑꯩꯗꯣ ꯎꯝ ꯃꯣꯏꯅꯀꯣ ꯄꯨꯛꯇꯣ ꯒ꯭ꯔꯨ ꯒ꯭ꯔꯨ ꯇꯧꯕꯒꯤꯀꯣ ꯃꯣꯏꯅꯀꯣ ꯖꯤꯔꯥ ꯄꯤꯔꯛꯄ ꯖꯤꯔꯥ ꯊꯛꯑꯣ ꯍꯥꯏ ꯃꯍꯤꯗꯣ
ꯎꯝ
ꯑꯗꯨ ꯑꯗꯨ ꯆꯥꯔꯒ ꯐꯕꯅꯦ ꯑꯗ ꯑꯩꯗꯤ ꯍꯥꯏꯅꯗꯦꯕ ꯖꯤꯔꯥꯁꯦ ꯅꯝꯊꯤꯌꯦ
ꯑꯩꯁꯦ ꯆꯀꯥꯎ ꯂꯩꯅꯥ ꯂꯩꯔꯤꯅꯤ
ꯆꯥꯛ ꯆꯥꯕꯗ ꯖꯤꯔꯥ ꯆꯥꯕ ꯐꯪꯉꯗꯤꯀꯣ ꯌꯥ ꯗ ꯅꯞꯄꯅꯦ ꯑ ꯀꯔꯤ ꯁꯥꯁ ꯍꯥꯢꯕꯗꯤ ꯀꯔꯤꯅꯣ
ꯑꯅꯧꯕ ꯗꯏꯂꯣꯒ ꯅꯤ ꯀꯔꯤꯔꯥ ꯅꯪ ꯈꯪꯗ꯭ꯔꯣ
ꯇꯣ ꯑꯩꯗꯤ ꯉꯥ ꯊꯣꯡꯕꯗꯤ ꯍꯩꯇꯦꯕ ꯐꯖꯅ ꯉꯥꯅꯨ ꯊꯣꯡꯕ ꯉꯥꯅꯨ ꯊꯣꯡꯕꯁꯨ ꯉꯥꯅꯨ ꯊꯣꯡꯕꯗꯤꯀꯣ ꯃꯁꯂꯥ ꯌꯥꯝ ꯍꯥꯞꯄꯗꯤ ꯍꯥꯎꯕꯅꯦ
ꯎꯝ ꯁꯦꯝꯕꯗꯨꯁꯨ ꯌꯥꯝ ꯇꯜꯂꯦꯕ
ꯑꯁ ꯉꯥꯅꯨꯗꯤ ꯑꯩꯗꯤ ꯍꯩꯇꯦꯗ ꯑꯩ ꯑꯩꯗꯤ ꯍꯩꯇꯦꯗ ꯁꯥ ꯉꯥ ꯁꯦ ꯁꯦꯝꯕ
ꯎꯝ ꯌꯦꯟꯅꯤ ꯍꯩꯔꯔꯕꯅꯤꯅ
ꯌꯦꯟꯐꯥꯎꯍꯩꯇꯦꯗ
ꯑꯩꯁꯨ ꯍꯩꯇꯦꯗ ꯅꯪ ꯍꯥꯏꯇ꯭ꯔꯗꯤ
ꯑꯩ ꯂꯣꯏꯅ ꯍꯩꯇꯦ ꯑꯩ ꯀꯔꯤꯁꯨ ꯍꯩꯇꯦ ꯑꯩ ꯆꯥꯕ ꯈꯛꯇꯅꯦ ꯍꯩꯕ ꯍ ꯑꯩꯗꯤ ꯆꯥꯔꯒ ꯇꯨꯝꯃꯒ ꯂꯩꯕ ꯈꯛꯇꯅꯤꯗ
ꯎꯝ ꯑꯩ ꯆꯥꯛ ꯆꯥꯔꯒ ꯇꯨꯝꯃꯒ ꯑꯗꯨ ꯈꯛꯇꯅꯦ
ꯅꯪꯗꯤ ꯆꯥꯔꯒ ꯇꯨꯝꯃꯒ ꯅꯌꯥꯡꯗꯣ ꯌꯥꯝ ꯀꯪꯉꯦ ꯌꯥꯗ꯭ꯔꯦ
ꯑꯥ ꯑꯗꯨꯒꯤꯅꯦ
ꯀꯔꯤꯒꯤꯔꯥ ꯆꯥꯔꯁꯨ ꯀꯪꯉꯤꯗꯣ
ꯈꯪꯗꯦ ꯒꯨꯒꯜꯗ ꯊꯪ ꯒꯨꯒꯜꯗ ꯍꯪꯉꯨ
ꯅꯪ ꯍꯪꯉꯣ
ꯑꯩꯗꯤ ꯍꯪꯕ ꯍꯩꯇꯦ
ꯅꯥꯕꯒꯤ ꯑꯣꯏꯔꯝꯃꯅꯤ
ꯒꯨꯒꯜꯗ ꯀ꯭ꯔꯤꯒꯤꯔꯥ ꯍꯥꯏꯅ ꯃꯔꯝ ꯍꯥꯏꯕꯤꯌꯣ ꯍꯥꯏꯅ ꯍꯪꯉꯨ
ꯃꯔꯝꯗꯣ ꯈꯪꯗ꯭ꯔꯦꯅꯦ ꯌꯥꯝ ꯁꯥꯔꯦ ꯀꯥꯂꯦꯟ ꯂꯥꯛꯄꯁꯦ ꯂꯩꯕ ꯌꯥꯗ꯭ꯔꯦ
ꯀꯩ ꯌꯦꯟꯖꯥꯡ ꯊꯣꯡꯗꯣꯢꯅꯣ
ꯑꯩꯗꯤꯀꯣ ꯉꯁꯤꯖꯦ ꯀꯔꯤ ꯆꯥꯁꯤꯔꯥ ꯍꯋꯥꯏ ꯍꯋꯥꯏ ꯅꯠꯇ꯭ꯔꯒ ꯌꯦꯟ ꯊꯣꯡꯕ
ꯑꯣ
ꯌꯦꯟ ꯊꯣꯡꯕ ꯆꯥꯅꯤꯡꯕꯣ
ꯑꯥ ꯆꯥꯅꯤꯡꯉꯦ
ꯑꯩꯗꯤ ꯆꯥꯅꯤꯡꯗꯦ
ꯅꯪꯗꯤ ꯅꯊꯟꯇ ꯂꯩꯕꯅꯤꯅ ꯌꯦꯟ ꯀꯦꯖꯤ ꯑꯃ